ꯍꯜꯂꯣ
ꯇꯥꯏꯌꯦ ꯇꯥꯏꯌꯦ
ꯑꯣ ꯐꯖꯅ ꯇꯥꯕ꯭ꯔꯥ
ꯑꯪ ꯇꯥꯏ ꯇꯥꯗꯕ꯭ꯔꯣ ꯑꯩ
ꯇꯥꯔꯦ ꯇꯥꯔꯦ
ꯆꯥꯛ ꯆꯥꯔꯦ
ꯍꯜꯂꯣ
ꯍꯜꯂꯣ
ꯇꯥꯏꯌꯦ
ꯐꯖꯅ ꯇꯥꯗꯤꯌꯦ
ꯑꯩꯗꯤ ꯇꯥꯏꯌꯦ ꯇꯥꯕ꯭ꯔꯣ
ꯍꯜꯂꯣ ꯑꯣ ꯑꯣ ꯑꯃꯨꯛ ꯈꯔ ꯇꯥꯔꯛꯑꯦ ꯍꯧꯖꯤꯛ
ꯑꯥꯎ
ꯑꯣ ꯇꯥꯔꯛꯑꯦ ꯇꯥꯔꯛꯑꯦ ꯈꯔ ꯈꯤꯇꯪꯗꯤ ꯅꯨꯡꯉꯥꯏ
ꯃꯨꯠꯂꯕꯣ ꯍꯥ
ꯑꯥ ꯈꯔ ꯐꯔꯦ
ꯇꯥꯏꯌꯦ ꯑꯩꯕꯨꯗꯤ ꯇꯥꯏꯌꯦ ꯇꯥꯏꯌꯦ
ꯑꯣ ꯇꯥꯔꯦ ꯍꯧꯖꯤꯛ ꯈꯔ ꯐꯖ ꯐꯖꯅ ꯇꯥꯔꯛꯑꯦ ꯑꯗꯨꯝ ꯃꯅꯤꯡꯗ ꯍꯥꯏꯐꯦꯠ ꯎꯝ ꯍꯥꯏꯗꯤ ꯅꯨꯡꯉꯥꯏꯇꯕꯗꯣ ꯕꯦꯛꯒ꯭ꯔꯥꯎꯟꯗ ꯑꯗꯨꯁꯨ ꯇꯧꯋꯦꯕ ꯑꯗꯣ ꯈꯔ ꯐꯠ ꯐꯠ ꯇꯠꯄ
ꯑꯣ ꯑꯩꯕꯨꯗꯤ ꯑꯗꯨꯝ ꯇꯥꯕ
ꯎꯝ
ꯀꯩ ꯌꯦꯟꯖꯥꯡ ꯆꯥꯔꯦ ꯑꯥ ꯆꯥꯔꯦ ꯑꯥ ꯆꯥꯗ꯭ꯔꯤꯕ
ꯑꯣ ꯍꯣ ꯍꯣ ꯑꯣ ꯀꯥꯡꯁꯣꯏ ꯆꯥꯔꯦ ꯑꯩꯕꯨꯗꯤ
ꯑꯣ ꯑꯩꯁꯨ ꯊꯥꯎ ꯈꯤꯇꯪ ꯉꯧꯁꯜꯂ ꯊꯣꯡꯉꯦ ꯊꯥꯎ ꯌꯥꯝ ꯆꯥꯅꯤꯡꯗꯦꯗ ꯑꯗꯨꯒꯤ
ꯍꯣꯏ ꯍꯧꯖꯤꯛꯀꯥꯟꯗꯤ ꯁꯥꯕꯅꯤꯅ
ꯍꯥꯥ
ꯉꯥ ꯑꯌꯥꯏ ꯈꯔ ꯊꯥꯛꯆꯜꯂꯣ ꯊꯣꯡ
ꯈ꯭ꯔ ꯈ꯭ꯔ ꯈꯔ ꯅꯨꯡꯉꯥꯏꯇ꯭ꯔꯦꯕꯣ
ꯑꯞꯀꯥ
ꯎꯝ ꯃꯌꯦꯛ ꯌꯥꯝ ꯁꯦꯡꯈꯤꯗ꯭ꯔꯦ ꯄꯠ ꯄꯠꯁꯨ ꯇꯠꯂꯦꯕ
ꯑꯩꯉꯣꯟꯗꯗꯤ ꯇꯥꯏꯌꯦ
ꯅꯪꯒꯤ ꯅꯦꯠ ꯅꯨꯡꯉꯥꯏꯇꯕ꯭ꯔꯥ ꯈꯪꯗꯤꯌꯦ ꯑꯗꯨꯗꯤ
ꯈꯔ ꯇꯥꯕ꯭ꯔ ꯌꯦꯡꯉꯨ
ꯑꯥ ꯈꯔ ꯇꯥꯔꯛꯑꯦ ꯈꯔ ꯇꯥꯔꯛꯑꯦ
ꯑꯣ ꯑꯣ ꯑꯩ ꯉꯁꯥꯏ ꯃꯊꯛꯇ ꯀꯥꯔꯨꯕ ꯑꯗꯨꯒꯤꯅꯤ
ꯑꯣ ꯑꯗꯨꯅ ꯑꯣꯏꯔꯝꯃꯅꯤ ꯑꯗꯨꯗꯤ
ꯀꯨꯝꯊꯔꯛꯑꯦ
ꯀꯩ ꯍꯥꯏꯕꯅꯣ ꯍꯧꯖꯤꯛ ꯍꯥꯏꯔꯝꯕꯗꯣ ꯇꯥꯈꯤꯗ꯭ꯔꯦ ꯑꯩꯉꯣꯟꯗ ꯉꯥ ꯑꯌꯥꯏꯕ ꯍꯥꯏꯕ꯭ꯔꯥ ꯀꯩꯅꯣꯝ ꯍꯥꯏꯒꯤꯕ ꯃꯥꯜꯂꯦ
ꯑꯥ ꯑꯧ ꯉꯥ ꯑꯌꯥꯏꯕ ꯈꯔ ꯊꯥꯛ ꯔꯦꯕ ꯏꯟꯖꯥꯡꯁꯦ
ꯑꯥ
ꯍꯜꯂꯣ
ꯇꯥꯏꯌꯦ ꯇꯥꯏꯌꯦ
ꯑꯣ ꯑꯩꯗꯤ ꯇꯨ ꯇꯨꯃꯤꯟꯅ ꯂꯩꯒ꯭ꯔꯤꯔꯥ ꯅꯇ꯭ꯔ ꯇꯠꯈꯤꯔꯥ ꯈꯪꯗ꯭ꯔꯕ ꯑꯗꯨꯒꯤꯅꯦ
ꯑꯣ ꯇꯥꯔꯤ ꯇꯥꯔꯤ ꯎꯝ
ꯍꯧꯖꯤꯛ ꯀꯥꯟ ꯀꯩ ꯀꯩ ꯍꯣꯠꯅꯕꯤꯔꯤꯒꯦ
ꯈꯣꯏꯗꯤ ꯌꯨꯝꯒꯤ ꯌꯨꯝ ꯄꯥꯟꯅꯕꯤ ꯇꯧ ꯂꯩꯔꯦ ꯍꯥꯎ
ꯑꯥ ꯀꯩꯕꯥ
ꯍꯥꯎꯁ ꯋꯥꯏꯐ ꯑꯣꯏ ꯂꯩꯔꯦ ꯆꯥꯖꯨ ꯑꯅꯤ ꯁꯨꯔꯄ
ꯑꯃꯨ ꯑꯃꯨꯛ ꯇꯥꯒꯤꯗ꯭ꯔꯦ
ꯇꯥꯕ꯭ꯔꯥ ꯆꯞꯄꯔ ꯆꯞ
ꯑꯃꯨꯛ ꯇꯥꯔꯦꯑꯦ ꯈꯔ ꯅꯦꯠ ꯈꯔ ꯅꯨꯉꯥꯏꯇꯕ ꯃꯥꯜꯂꯤꯀꯣ ꯅꯣꯡ ꯇꯥꯕ꯭ꯔꯥ
ꯇꯥꯗꯤꯌꯦ
ꯍꯜꯂꯣ
ꯇꯥꯕ꯭ꯔꯣ
ꯎꯝ ꯇꯥꯔꯦ ꯇꯥꯔꯦ
ꯁꯤꯠꯇꯤ ꯈꯔ ꯁꯤꯠꯂꯦꯕꯀꯣ ꯈꯔ ꯎꯝ ꯒꯣꯡ ꯒꯥꯡ ꯒꯣꯡ ꯒꯥꯡ ꯈꯔ
ꯑꯥ ꯅꯨꯡꯁꯤꯠ ꯈꯔ ꯁꯤꯠꯂꯦ ꯍꯥꯏꯔꯣ ꯃꯥ ꯀꯃꯥꯏꯟ ꯇꯧꯅꯤ ꯇꯧꯏꯖꯤꯗꯤ ꯍꯜꯂꯣ
ꯇꯥꯗ꯭ꯔꯕꯣ
ꯑꯣ ꯇꯥꯔꯦꯑꯦ ꯑꯃꯨꯃꯨꯛ ꯑꯗꯣ ꯑꯃꯨꯃꯨꯛꯅꯦ ꯋꯥꯔꯤ ꯁꯥꯟꯅꯔꯀꯥꯟꯗ ꯍꯦꯛꯇ ꯇꯥꯔꯛꯇꯕ ꯀꯃꯥꯏꯟ ꯇꯧꯏꯅꯣ ꯅꯦꯠ ꯅꯨꯉꯥꯏꯇꯕꯩ ꯃꯥꯜꯂꯦ
ꯑꯧ ꯅꯨꯡꯁꯤꯠ ꯈꯔ ꯁꯤꯠꯄꯗꯨ ꯇꯩꯔꯥ ꯈꯪꯗꯦ ꯅꯨꯡꯁꯤꯠꯇꯤ ꯈꯔ ꯁꯤꯠꯂꯦꯕ ꯇꯥꯕ꯭ꯔꯣ
ꯅꯨꯁꯤꯠ ꯅꯨꯁꯤꯠꯁꯨ ꯅꯨꯡꯁꯤꯠ ꯑ ꯇꯥꯔꯦ ꯇꯥ ꯇꯥꯒꯤꯗ꯭ꯔꯕꯣ ꯑꯩꯒꯤ ꯃꯨꯛ
ꯇꯥꯏꯌꯦ ꯇꯥꯏꯌꯦ ꯑꯉꯥꯡꯗꯤ
ꯑꯣ ꯑꯣ ꯑꯣꯟꯊꯣꯛ ꯉꯁꯤꯁꯤ
ꯍꯥꯥ
ꯀꯩ ꯍꯦꯕ
ꯑꯉꯥꯡꯗꯤ ꯂꯩꯔꯕꯣ
ꯑꯩ ꯌꯨꯝ ꯄꯥꯟꯗ꯭ꯔꯤꯌꯦ
ꯀꯩꯕ
ꯑꯁ ꯐꯖꯅ ꯇꯥꯗ꯭ꯔꯦꯕꯨ ꯁꯤꯗꯤ ꯀꯃꯥꯏꯟ ꯇꯧꯅꯤ
ꯑꯩꯗꯤ ꯇꯥꯏꯌꯦ ꯅꯪ ꯉꯥꯡꯉꯛꯏꯗꯣ ꯐꯖꯅ ꯗꯨꯝ
ꯑꯣ ꯅꯪꯒꯤ ꯌꯥꯝ ꯄꯠ ꯄꯠ ꯇꯠꯂꯦꯕꯀꯣ ꯀꯃꯥꯏꯟ ꯇꯧꯏꯅꯣ ꯈꯪꯗꯤꯌꯦ
ꯑꯗꯨꯅꯦ ꯑꯩꯅꯗꯤ ꯅꯪ ꯉꯥꯡꯕ ꯇꯥꯔꯤꯗꯣ
ꯇꯥꯒꯤꯗ꯭ꯔꯦ
ꯇꯥ ꯇꯥꯗ꯭ꯔꯕꯣ ꯍꯥ
ꯑꯩ ꯌꯨꯝ ꯄꯥꯟꯗ꯭ꯔꯤ ꯍꯥꯏꯕ
ꯑꯥꯎ ꯃ ꯃꯈꯣꯟꯗꯨ ꯖꯨ ꯖꯨ ꯌꯥꯝ ꯇꯧꯋꯦꯕ ꯇꯧꯗꯔ꯭
ꯑꯣ ꯑꯩꯒꯤꯖꯤꯖꯨ
ꯇꯥꯕ꯭ꯔꯣ ꯑꯥ ꯁꯥꯎꯟꯗꯣ ꯖꯨ ꯖꯨ ꯖꯨ ꯖꯨ ꯌꯥꯝ ꯇꯧꯋꯦꯕ ꯇꯥꯔ ꯇꯥꯔꯒꯅꯦ
ꯎꯝ
ꯑꯃꯥ
ꯑꯥ ꯑꯥ ꯑꯥ ꯑꯥ ꯑꯥ ꯑꯥ ꯑꯥ
ꯎꯝꯃꯥ ꯀꯩꯒꯤ ꯑꯣꯏꯔꯖꯥꯠꯅꯨ ꯅꯪ ꯅꯪꯒꯤꯅꯅꯦ ꯑꯃꯨꯛꯅꯦ ꯄꯠ ꯄꯠ ꯄꯠ ꯇꯠꯈꯤꯕ ꯅꯦꯠ ꯅꯨꯡꯉꯥꯏꯇꯕꯒꯤ ꯇꯠꯄꯗꯣ ꯍꯧꯖꯤꯛ ꯉꯥꯍꯥꯛ ꯇꯥꯔꯝꯃꯒꯥꯟꯗ ꯍꯦꯛꯇ ꯑꯃꯨꯛ ꯇꯥꯒꯤꯗꯕ ꯑꯗꯨꯃꯥꯏ ꯇꯧꯏꯅꯦ ꯍꯥꯏꯕ
ꯑꯣ ꯅꯨꯡꯁꯤꯠꯇꯤ ꯈꯔ ꯀꯟ ꯁꯤꯠꯂꯤꯌꯦ ꯑꯗꯨꯅꯅꯦ ꯍꯥꯏ ꯈꯪꯗꯦꯗ ꯑꯥꯎ ꯀꯟꯅꯦꯛꯁꯟꯗꯣ ꯈꯔ ꯂꯨꯖ ꯑꯣꯏ
ꯎꯝ ꯑꯗꯨꯝ ꯃꯌꯦꯛ ꯁꯦꯡ ꯇꯥꯔꯤꯕ ꯑꯩꯒꯤꯖꯦ
ꯇꯥꯏꯌꯦ ꯑꯗꯩꯗ ꯖꯨ ꯈꯈꯛ ꯊꯣꯛꯑꯦ ꯍꯥꯏꯕꯗꯣ ꯑꯩꯅ ꯃꯈꯣꯟ ꯎꯝ ꯑꯗꯨ ꯃꯈꯣ ꯑꯥꯎ ꯇꯥꯏꯌꯦ ꯃꯈꯣꯟ ꯖꯨ ꯂꯥꯎꯕ
ꯃꯥ ꯀꯩ ꯀꯩꯒꯤ ꯑꯣꯏꯔꯖꯥꯅꯣ ꯑꯁ
ꯗꯨ ꯅꯪ ꯈꯣꯟꯖꯦꯟꯕꯨꯗꯤ ꯗꯨꯝ ꯇꯥꯕ
ꯑꯣ ꯃꯅꯤꯡꯗ ꯑꯗꯨꯒ ꯈꯔꯗꯤ ꯑꯗꯨꯝ ꯇꯥꯕ ꯑꯗꯨꯋꯥꯏꯅ ꯖꯨ ꯂꯥꯎꯕꯗꯣ
ꯑꯪ ꯖꯨꯖꯨ ꯑꯗꯨꯝ ꯇꯥꯏꯕ ꯅꯪꯅ ꯍꯦ ꯉꯥꯡ ꯂꯣꯏꯔꯒ ꯃꯈꯣꯟ ꯍꯦꯠꯇ ꯍꯧꯔꯛꯑꯦ ꯅꯪ ꯉꯥꯡꯉꯤꯉꯩ ꯈꯥ ꯐꯕ
ꯃ ꯃꯥ ꯑꯗꯨꯏ ꯂꯦꯞꯇꯕꯤ ꯉꯥꯡꯉꯒꯦ
ꯑꯗꯨꯅꯦ ꯍꯥꯏꯖꯦ ꯃꯈꯣꯟꯗꯣ ꯅꯪ ꯍꯦꯛ ꯉꯥꯡꯗꯤ
ꯎꯝ ꯑꯩꯅ ꯍꯥꯏꯕꯗꯣ ꯑꯩ ꯑꯩ ꯌꯨꯝ ꯄꯥꯟꯗ꯭ꯔꯤ ꯍꯥꯏꯕ
ꯑꯣ
ꯍꯥꯥ
ꯑꯃꯨꯛ ꯍꯧꯔꯦ ꯑꯁ ꯀꯃꯥꯏꯟ ꯇꯧꯅꯤ ꯇꯧꯏꯖꯤꯗꯤ
ꯑꯃꯨꯛ ꯇꯥꯗꯔ꯭ꯕ
ꯍꯣꯏ ꯑꯃꯨꯛ ꯇꯥꯗꯕ ꯍꯧꯔꯛꯑꯦ ꯈꯔ ꯇꯥꯔꯨꯔꯕꯅꯦ ꯍꯥꯢꯕ ꯑꯣ ꯂꯦꯞꯄ ꯌꯥꯗ꯭ꯔꯦ ꯍꯦꯛ ꯂꯦꯞꯄꯨꯔꯗꯤ ꯍꯦꯛ ꯇꯧꯋꯦ ꯍꯥꯏꯕ ꯑꯗꯨꯝ ꯉꯥꯡꯅ ꯂꯩꯔꯗꯤ ꯈꯔ ꯐꯕ ꯃꯥꯜꯂꯦ
ꯎꯝ ꯗꯨꯅꯦ ꯑꯩꯅ ꯂꯦꯞꯄꯣꯢ ꯇꯥꯔꯦ
ꯑꯥ
ꯏꯟꯖꯥꯥꯡ ꯅꯥꯄꯤꯒꯗꯤ ꯀꯩ ꯍꯤꯡꯒꯣꯟ ꯀꯩꯝ ꯊꯥꯗ꯭ꯔꯣ ꯅꯣꯡꯖꯦ ꯅꯣꯡ ꯆꯨ
ꯑꯈꯣꯏꯗꯤ ꯍꯤꯡꯒꯣꯟꯖꯦ ꯌꯥꯝ ꯂꯩꯖꯗꯕ ꯍꯥꯏꯇꯥꯔꯦ ꯑꯈꯣꯏꯒꯤꯗꯤ ꯑꯃꯨꯛ ꯌꯨꯝ ꯂꯩꯔꯤꯕ ꯍꯤꯡꯒꯣꯟꯗꯣ ꯑꯗꯨ ꯅꯠꯇꯅ ꯑꯇꯣꯞꯄ ꯍꯤꯡꯒꯣꯟ ꯍꯥꯏꯗꯤ ꯍꯦꯟꯖꯥꯡ ꯅꯥꯄꯤꯒꯨꯝꯕ ꯊꯥꯕꯩꯗꯤ ꯑꯃꯨꯛ ꯂꯩꯇꯦꯕꯀꯣ ꯑꯗꯨꯗ ꯗꯨꯝ ꯁꯨꯃꯥꯡ ꯃꯇꯣꯟꯗ ꯈꯔ ꯌꯥꯝ ꯄꯤꯛꯄ ꯃꯆꯦꯠ ꯈꯔ ꯂꯩꯌꯦꯕꯀꯣ ꯑꯗꯗꯨꯝ ꯈꯣꯃꯥꯅ ꯁꯧꯒ꯭ꯔꯤꯒꯨꯝꯕ ꯀꯩꯒꯨꯝꯕ ꯑꯗꯨꯝ ꯃꯇꯝ ꯃꯇꯝꯒꯤ ꯈꯔꯕꯨꯗꯤ ꯊꯥꯏꯌꯦꯕꯀꯣ ꯀꯣꯂꯤ ꯍꯋꯥꯏꯒꯨꯝꯕ ꯀꯩꯒꯨꯝꯕ꯫ ꯅꯣꯏ ꯀꯩꯁꯨ ꯌꯥꯝ ꯏꯅꯤꯡ ꯇꯝꯅ ꯑꯗꯨꯗꯒꯤ ꯍꯦꯛꯇ ꯊꯥꯕ ꯉꯝꯕꯗꯤ ꯑꯣꯏꯗ꯭ꯔꯦꯕ ꯂꯝꯗꯣ ꯌꯥꯝ ꯄꯤꯛꯄ ꯑꯣꯏꯕꯒꯤ꯫
ꯔꯅꯦ ꯑꯗꯨ ꯍꯤꯟꯖꯥꯡꯗꯤ
ꯍꯥꯥ꯫
ꯍꯧꯖꯤꯛꯀꯥꯟ ꯍꯤꯡꯒꯣꯟꯗꯩ ꯏꯟꯁꯥꯡ ꯆꯥꯕꯅ ꯐꯩꯕ꯫
ꯑꯁ ꯀꯃꯥꯏꯅ ꯇꯧꯅꯤ ꯇꯧꯏꯁꯤꯗꯤ꯫
ꯇꯥꯗ꯭ꯔꯕꯣ꯫
ꯑꯃꯨꯛ ꯇꯥꯒꯤꯗ꯭ꯔꯦ꯫ ꯌꯥꯗꯧ ꯃꯥꯟꯗ꯭ꯔꯦꯕꯣ ꯁꯤ ꯀꯣꯜꯁꯦ꯫ ꯀꯩ ꯀꯩꯒꯤ ꯑꯣꯏꯖꯥꯠꯅꯣ ꯈꯪꯗꯤꯌꯦ ꯅꯪꯒꯤꯗꯣ ꯐꯖꯅ ꯇꯥꯗꯕ ꯑꯩꯉꯣꯟꯗ ꯍꯦꯛꯇ ꯄꯠ ꯄꯠ ꯇꯠꯂꯛꯑꯦꯕ꯫
ꯍꯣꯏ ꯑꯩꯅꯗꯤ ꯑꯗꯨꯝ ꯇꯥꯕ꯫
ꯎꯝ ꯅꯨꯡꯉꯥꯏꯇꯦ ꯑꯁ ꯃꯥꯡꯕꯁꯨ ꯄꯥꯝꯃꯨꯏꯌꯦ ꯇꯧꯔꯤꯁꯦ꯫
ꯑꯣ ꯀꯩꯅꯣ ꯇꯧꯔꯒꯦ ꯍꯣꯔꯦꯟ ꯅꯨꯡꯗꯥꯡ ꯑꯣꯏꯅꯅꯦ
ꯌꯥꯏ ꯌꯥꯏꯌꯦ ꯑꯗꯨꯃꯥꯏꯅ ꯑꯣꯏꯅ ꯇꯧꯔꯁꯨ ꯇꯧꯔꯁꯤ ꯍꯣꯏ ꯌꯥꯏꯌꯦ ꯑꯗꯨꯃꯥꯏꯅ ꯁꯥꯟꯅꯔꯁꯦ ꯅꯨꯡꯗꯥꯡꯗ꯫ ꯑꯥ ꯑꯥ ꯑꯥ ꯊꯝꯃꯁꯦ ꯌꯥꯗꯧ ꯃꯥꯟꯗ꯭ꯔꯦ ꯑꯥ ꯍꯣꯏ ꯍꯣꯏ ꯎꯝ ꯎꯝ꯫ ꯊꯝꯃꯦ ꯊꯝꯃꯦ꯫